ꯅꯣ
ꯍꯣꯏ ꯇꯕ꯭ꯔꯣ
ꯇꯥꯏꯌꯦ ꯅꯪꯗꯤ
ꯀꯩꯕ
ꯀꯔꯤ ꯇꯧꯏꯅꯣ
ꯀꯀꯗꯨꯗ ꯑꯗꯨꯝ ꯀ꯭ꯂꯥꯁ ꯄꯥꯏꯔꯒ ꯍꯧꯖꯤꯛꯅ ꯕ꯭ꯔꯦꯛ ꯂꯄꯒꯤ ꯑꯗꯨꯝ ꯄꯣꯊꯥꯔꯒ ꯂꯩꯌꯦ ꯅꯅꯨꯡꯗꯤ
ꯍꯣꯏ ꯑꯩꯈꯣꯏꯁꯨ ꯆ ꯃꯅꯅꯤ
ꯍꯣꯏ ꯆꯂ ꯑ ꯉꯥꯁꯥꯏꯅ ꯆꯥꯏ
ꯅꯪ ꯀꯔꯤ ꯇꯧꯔꯤꯕ꯭ꯔꯣ
ꯑꯗꯨ ꯍꯗꯒ ꯃꯆꯥꯥꯔꯦ
ꯎꯝ ꯀꯔꯤ ꯏꯟꯖꯥꯡ ꯆꯅꯔ
ꯍꯋꯥ ꯍꯋꯥꯏ ꯊ꯭ꯔꯥꯅ ꯁꯤꯗ
ꯎꯝ
ꯅꯟꯗꯤ ꯅꯠꯇꯦ ꯍꯠꯇꯦ ꯆꯀꯤꯠꯇꯨ ꯀꯔꯤꯅꯣ ꯍꯥꯏꯅꯤ ꯌꯦꯟ ꯄꯗ꯭ꯔꯗꯤ ꯁꯥꯒꯨꯝꯕ ꯄꯤꯗ꯭ꯔꯗꯤ ꯀꯔꯤꯒꯤꯅꯣ ꯍꯥꯏꯒꯅꯤ
ꯑ ꯆꯒꯨꯝꯕꯗꯤ ꯄꯤꯗꯦ ꯑꯩꯈꯣꯏ ꯍꯣꯇꯨꯜꯗ
ꯑꯣ ꯑꯩꯈꯣꯏꯒꯤ ꯍꯣꯁꯇꯦꯜꯗ ꯆꯥꯛꯒꯨꯝꯕ ꯑꯗꯨ ꯀꯔꯤ ꯕ꯭ꯔꯦꯛꯐꯥꯁ ꯑꯗꯨꯒꯨꯝꯕꯗꯨꯣ ꯄꯤꯗꯦ ꯑꯩꯈꯣꯏꯗꯣ ꯃꯣꯔꯅꯤꯡ ꯃꯦꯂꯥ ꯄꯤꯗꯦ ꯃꯣꯔꯅꯤꯡ ꯃꯤꯜ ꯈꯔ ꯇꯥꯄꯤ ꯃꯣꯔꯅꯤꯡ ꯃꯤꯜ ꯑꯗꯨꯒ ꯏꯚꯤꯅꯤꯡ ꯗꯤꯟꯅꯔ ꯀꯣ ꯑꯅꯤ ꯈꯇ ꯄꯤꯌꯦ
ꯈꯣꯏꯗꯤ ꯄꯤꯌꯦ ꯃꯣꯔꯅꯤꯡ ꯁꯨ ꯄꯤꯌꯦ ꯈꯣꯢꯗꯤ
ꯑꯣ ꯐꯔꯦꯀꯣ ꯑꯗꯨꯗꯤ
ꯍꯣꯏ ꯍꯣꯏ ꯑ ꯑꯗꯨ ꯆꯥꯛ ꯆ ꯆꯈꯕ꯭ꯔꯩ ꯀꯤꯕꯅꯤ
ꯑꯣ ꯑꯗꯨꯁꯨ ꯑꯗꯨ
ꯍꯣꯏ ꯍꯣꯏ ꯈꯔ ꯐꯔꯦ ꯑꯗꯨꯅ
ꯑꯣ ꯑꯩꯈꯣꯏꯗ ꯋꯤꯟꯇꯔꯁꯨ ꯏꯁꯤꯡ ꯑꯁꯥꯕꯁꯨ ꯄꯤꯗꯦ ꯑ ꯑꯗꯨꯒꯨꯝꯕ ꯄꯤꯗꯗꯅ ꯑꯩꯗꯣ ꯌꯥꯝꯅ ꯅꯨꯡꯉꯥꯏꯁꯤꯕꯗꯤ
ꯑꯣ ꯅꯨꯡꯉꯥꯏꯇꯦ ꯑꯗꯨꯗꯤ
ꯅꯪ ꯅꯁꯪ ꯅꯨꯡꯉꯥꯏꯇꯕ꯭ꯔꯣ ꯅ ꯁꯤ
ꯍꯣꯏ ꯑꯩ ꯑꯩ ꯃꯁꯥ ꯅꯨꯡꯉꯥꯏꯇꯦ
ꯍꯣꯏ ꯅꯪꯒꯤ ꯋꯥꯈꯜꯗꯣ ꯈꯥꯡꯉꯦ
ꯑꯩꯒꯤꯦ ꯌ ꯈꯥ ꯊ ꯌꯦꯦ ꯅꯪꯅ
ꯍꯣꯏꯣꯏ
ꯎꯝ ꯅꯟꯗꯤ ꯀꯔꯤ
ꯑꯗꯨꯅꯦ ꯑꯗꯨꯃꯦꯅꯅꯥꯗꯦꯇ ꯑꯗꯨꯝ ꯐꯝꯗ ꯀ ꯇꯨꯝꯃꯦ ꯅꯥꯡꯗꯤ
ꯑꯩꯁꯨ ꯑꯗꯨꯝꯂꯩꯌꯗ
ꯎꯝ
ꯃꯁ ꯅꯣꯡꯝ ꯇ ꯑꯗꯨꯒ ꯌꯥꯝ ꯃꯣꯔꯦ ꯇꯨꯡꯁꯨ ꯇꯨꯝꯅꯤꯡꯉꯦ
ꯍꯣꯏ ꯇꯃꯤ ꯅꯂ ꯀꯅꯤ ꯍꯣꯏ
ꯎꯝ
ꯑꯗꯪꯑꯣꯏꯔꯗꯤ ꯗꯨꯇ ꯆꯥꯠꯀꯅꯤ ꯅꯥꯡꯗꯤ
ꯑꯣ ꯑꯩꯈꯣꯏꯗꯤ ꯑꯗꯨꯗꯤ ꯂꯩꯇꯦ
ꯑꯦ ꯅꯣꯡꯉꯥꯏꯔꯦ ꯍꯦ ꯑꯗꯨꯗꯤ
ꯍꯣꯏ ꯑꯩꯈꯣꯏꯗꯤ ꯇꯨꯝꯈ꯭ꯔꯒꯦꯅꯦ
ꯏꯅ ꯅꯨꯡꯉꯥꯏꯔꯦ ꯑꯗꯨꯗꯤ
ꯎꯝ ꯅꯈꯣꯏꯗꯤ ꯄꯨꯡꯟ ꯀꯌꯥ ꯀꯦꯗ ꯑꯗꯨꯇꯤ ꯆꯥꯠ ꯄꯨꯔ
ꯑꯩꯈꯣꯏꯗꯤ ꯄꯨꯡ ꯑꯅꯤꯗ ꯗ꯭ꯎꯥꯇꯤꯗ ꯆꯠꯈꯤꯅꯤ ꯑꯗꯨꯒ ꯑꯃꯒ ꯀꯨꯟ ꯇꯔꯨꯗ ꯑꯁꯤꯗ ꯂꯥꯛꯀꯅꯤ
ꯑꯣ ꯐꯔꯦ
ꯑꯣꯝ ꯑꯗꯨꯗꯤ ꯅꯪꯗꯨ ꯍꯧꯖꯤꯛꯇ ꯑꯗꯨꯃꯥꯏꯅ ꯐꯝꯔ
ꯍꯣꯏ ꯑꯗꯨꯝꯃꯥꯏ ꯂꯩꯒꯅꯤ ꯑꯩꯗꯤ ꯌꯨꯇꯨꯕ ꯇꯎꯕꯥ ꯂꯦꯏꯇꯦꯗꯥ
ꯑꯣ ꯅꯨꯡꯉꯔꯦꯍꯦ ꯑꯗꯨꯗꯤ
ꯎꯝ ꯎꯝ
ꯎꯝ
ꯎꯝ ꯍꯒꯔꯥ
ꯍꯗꯥꯛ ꯆꯕꯔꯣ ꯅꯪ
ꯑ ꯆꯌꯦ
ꯑꯣ ꯑ ꯐꯖꯅ ꯆꯠꯔꯣꯀꯣ
ꯍꯣꯏ
ꯑꯗꯨꯒ ꯏꯁꯤꯡ ꯑꯁꯥꯕ ꯂꯩꯔꯗꯤ ꯊꯥꯎꯔꯣ
ꯎꯝ
ꯑꯗꯨꯒ ꯆꯥꯛꯁꯨ ꯐꯖꯅ ꯆꯔ ꯆꯥꯗ꯭ꯔꯗꯤ ꯍꯤꯗꯥꯛ ꯆꯥꯔꯁꯨ ꯐꯔꯣꯏ
ꯍ ꯍꯣꯏ ꯑ
ꯑꯗꯨꯅꯦ ꯐꯖꯅ ꯆꯥꯛꯆꯔꯣ ꯑꯗꯨꯒ ꯐꯖꯅ ꯔꯦꯁ ꯇꯧꯔꯣ
ꯍꯣꯏ
ꯑꯗꯨ ꯍꯣꯏ
ꯅꯪꯗꯤꯅꯗꯦ
ꯍꯥꯏꯗꯤ ꯅꯅꯥꯗꯦ ꯍꯧꯖꯤꯛꯀꯥꯟꯗꯣ ꯍꯥꯏꯗꯤ ꯍꯧꯖꯤꯛꯀꯥꯟꯗꯣ ꯍꯥꯏꯗꯤ ꯌꯥꯝ ꯍꯦꯜꯗꯤ ꯍꯋꯦ
ꯑꯣ ꯅꯪꯗꯤ ꯅꯥꯏꯌꯦ ꯅꯥꯏ ꯍꯥꯏꯅ ꯑꯩꯗꯤ ꯄꯥꯎ ꯇꯥꯏꯌꯦ
ꯅꯠꯇꯦ ꯑꯗꯨ ꯅꯠꯇ꯭ꯔꯣꯏꯅꯥ ꯍꯧꯖꯤꯛꯀꯥꯟꯗꯨꯀꯣ
ꯎꯝ
ꯅꯥꯗ꯭ꯔꯦ ꯍꯥꯏꯗꯤ ꯍꯦꯜꯠꯇꯨ ꯍꯧꯖꯤꯛꯇꯨ ꯐꯔꯦ ꯍꯥꯏꯗꯤ
ꯑꯣ ꯑꯣ ꯑꯩꯗꯤ ꯅꯪ ꯅꯥꯔꯦ ꯍꯥꯏꯅ ꯇꯥꯕ ꯃꯔꯨꯗꯒꯤ ꯑꯗꯨꯒꯤ
ꯎꯝ ꯍꯧꯖꯤꯛꯇꯤ ꯅꯥꯗꯔ꯭ꯦ ꯑꯩꯗꯤ
ꯎꯝ
ꯎ ꯑꯗꯨꯗ ꯑꯣꯏ ꯅꯪ ꯀꯗꯥꯏꯗ ꯂꯩꯌꯦ ꯍꯧꯖꯤꯛ
ꯑꯩ ꯍꯣꯁꯇꯦꯜ ꯂꯩꯕꯅꯤ
ꯑꯣ
ꯍꯣꯁꯇꯦꯜꯗ
ꯅꯈꯣꯏꯒꯤ ꯍꯣꯁꯇꯦꯜꯗꯣ ꯂꯦꯐꯔꯥ ꯔꯥꯏꯠꯔꯣ
ꯔꯥꯏꯠꯗ
ꯑꫭ
ꯑꯣ
ꯑꯗꯨ ꯕꯤ ꯐꯥꯁꯅꯤꯀꯣ
ꯍꯣꯏ ꯆꯥꯎꯋꯦ ꯑꯩꯈꯣꯏ ꯕ
ꯑꯣ ꯑꯣ ꯑꯣ ꯑꯣ ꯑꯩꯗꯤ ꯍꯣꯏ ꯍꯣꯏ ꯑꯩꯗꯤ ꯈꯪꯉꯦ ꯈꯪꯉꯦ ꯅꯈꯣꯏꯒꯤ ꯍꯣꯁ ꯇꯨꯗꯣ ꯑꯩ ꯈꯪꯉꯦ ꯑꯩꯒꯤ ꯁꯤꯁꯇꯔ ꯏꯆꯟ ꯑꯩꯒꯤ ꯁꯤꯁꯇꯔ ꯃꯆꯥꯁꯨ ꯑꯃ ꯂꯩꯌꯦ ꯁꯤꯗ ꯑꯩꯈꯣꯏꯒꯤ ꯍꯣꯁꯇꯦꯜꯗ ꯑꯗꯨꯅꯦ ꯑꯩꯅ ꯃꯉꯣꯟꯗ ꯚꯤꯖꯤꯠ ꯇꯧꯋꯦ ꯑꯗꯨꯅ ꯑꯩ ꯈꯪꯉꯦ ꯑꯩꯈꯣꯏꯒꯤ ꯍꯣꯁꯇꯦꯜꯗ
ꯑꯣ ꯑꯗꯣ ꯑꯩꯈꯣꯏꯒꯤ ꯍꯣꯁꯇꯦꯜꯗꯁꯨ ꯀꯣꯏꯕ ꯂꯥꯛꯑꯣꯗꯅ
ꯍꯣꯏ ꯍꯣꯏ ꯎꯝ ꯑꯩ ꯐ꯭ꯔꯤ ꯂꯩꯔꯗꯤ ꯅꯈꯣꯏ ꯅꯈꯣꯏꯗ ꯚꯤꯖꯤꯠ ꯇꯧꯒꯦꯀꯣ
ꯑꯥ
ꯑꯩꯅ ꯑꯍꯧꯕ ꯎꯝ ꯏꯟꯖꯥꯡ ꯑꯣ ꯊꯣꯡꯉꯒ ꯄꯨꯔꯛꯄꯤꯒꯦ ꯀꯣ
ꯍꯣꯏ ꯄꯨꯔꯛꯑꯣ
ꯍꯣꯏ ꯅꯪ ꯀꯔꯤ ꯀꯔꯤ ꯄꯥꯝꯃꯦ ꯍꯥꯏꯌꯣ ꯁꯤꯗ ꯑꯩꯉꫭꯟꯗ
ꯑꯩꯗꯤ ꯍꯝꯃꯝꯕ ꯑꯁꯨ ꯀꯩꯁꯨ ꯀꯥꯏꯗꯦꯗ ꯑꯦꯅꯤ ꯑꯣꯏꯕ ꯌꯥꯏ
ꯅꯠꯇꯤꯌꯦ ꯑꯩꯅ ꯊꯣꯡꯒꯦ ꯌꯨꯝꯗ ꯑꯗꯨ ꯅꯪ ꯀꯔꯤ ꯄꯥꯝꯃꯦ ꯍꯥꯏꯌꯣ ꯑꯗꯣ ꯅꯪꯒꯤ ꯑꯄꯥꯝꯕ ꯍꯥꯏꯅ ꯊꯣꯡꯀꯦ
ꯃꯅꯨꯡ ꯁꯥ
ꯌꯦꯟ ꯃꯅꯨꯡ ꯁꯥ
ꯑꯣꯏ
ꯍꯣꯏ ꯍꯣꯏ ꯑꯗꯨꯒ ꯀꯔꯤ ꯀꯔꯤ
ꯃꯅꯨꯡ ꯁꯥꯗꯨꯒ ꯏꯟꯁꯥꯡ ꯅꯥꯄꯤ ꯚꯦꯖꯤ ꯇꯦꯕꯜꯒꯨꯝꯕ
ꯑꯣ ꯑꯣ ꯑꯗꯨꯗꯣ ꯃꯣꯔꯣꯛꯇꯣ ꯃꯣꯔꯣꯛ ꯄꯥꯝꯕ꯭ꯔꯣ
ꯑ ꯍꯣꯏ ꯃꯣꯔꯣꯛꯁꯨ ꯄꯥꯝꯃꯦ
ꯑꯣ ꯑꯗꯨꯗꯤ ꯑꯩꯅ ꯌꯦꯟꯒ ꯌꯦꯟꯒꯤ ꯃꯅꯨꯡꯁꯥ ꯑꯗꯨꯒꯨꯝꯕ ꯀꯨꯛ ꯇꯧꯔꯒ ꯅꯈꯣꯏꯗ ꯎꯝ ꯕꯦꯂꯦꯟꯗ꯭ꯔꯤꯀꯨꯝꯕꯁꯨ ꯄꯥꯝꯕ꯭ꯔꯣ ꯅꯪ
ꯑ ꯂꯩꯕ꯭ꯔꯥ ꯄꯥꯝꯃꯦ ꯍꯣꯏ
ꯑꯣ ꯑꯗꯨꯗ ꯈꯥꯃꯦꯟꯗꯣ ꯄꯥꯝꯕ꯭ꯔꯣ
ꯑ ꯑꯗꯁꯨ ꯄꯥꯝꯃꯦ ꯂꯣꯏꯅ ꯄꯥꯝꯕꯅꯤꯗ
ꯑꯗꯨꯑꫭꯏꯗꯤ ꯑꯩꯅ ꯍꯣꯏ ꯈꯥꯃꯦꯟꯒꯨꯝꯕ ꯑꯗꯨꯒꯨꯝꯕ ꯀꯔꯤ ꯀꯔꯤ ꯂꯩ ꯑꯩꯅ ꯈꯤꯇꯪ ꯈꯤꯇꯪꯗꯨꯁꯨ ꯂꯣꯏꯅ ꯄꯨꯕꯤꯒꯤꯀꯣ
ꯑ
ꯍꯌꯦꯡ ꯂꯥꯛ ꯀꯅꯤꯗ ꯑꯗꯨꯗꯨꯒꯤꯗꯤ ꯑꯩꯅ
ꯑꯣ
ꯑꯣ
ꯍꯋꯥꯏꯖꯔ ꯀꯃꯥꯏ
ꯑꯗꯨꯒ ꯅꯪ ꯀꯔꯤ ꯀꯔꯤ ꯄꯥꯝꯃꯦ ꯗ꯭ꯔꯦꯁꯀꯨꯝꯕꯗ
ꯑꯁ ꯑꯗꯨꯗꯤ ꯌꯥꯔꯦꯗ
ꯑꯩꯗꯤꯀꯣ
ꯍꯣꯏ
ꯑꯣ ꯍꯥꯏꯗꯤ ꯆꯥꯝ ꯆꯥꯝꯄꯥꯜ ꯅꯠꯇꯦ ꯑ ꯑꯗꯨꯃꯥꯏꯅ ꯀꯦꯠꯇ ꯀꯨꯝꯕ ꯀꯣ
ꯑꯥ
ꯄꯣꯠ ꯑꯃ ꯍꯥꯏꯗꯤ ꯄꯥꯝꯃꯦ ꯏꯟꯁꯇꯥꯒ꯭ꯔꯥꯝꯗ ꯑꯩꯅ ꯎꯔꯒ
ꯑꯥ
ꯑꯩꯅ ꯂꯥꯏꯁ ꯇꯧꯔꯒꯦ ꯑꯗꯣ ꯑ ꯄ꯭ꯔꯥꯏꯖꯁꯨ ꯅꯨꯡꯉꯥꯏꯅꯦ ꯑꯗꯨꯅ ꯑꯩꯗꯤ ꯄꯥꯝꯃꯦ
ꯑꯥ
ꯅꯪꯁꯨ ꯄꯥꯝꯈ꯭ꯔꯗꯤ ꯅꯪꯁꯨ ꯄꯥꯝꯃꯦ ꯑꯗꯨ ꯑꯣꯏꯔꯗꯤ
ꯍꯣꯏ ꯍꯣꯏ
ꯑꯣꯗꯔ ꯇꯧꯀꯦꯔꯣ
ꯍꯧꯖꯤꯛꯒꯥꯟꯗꯤ ꯄꯩꯁꯥ ꯂꯩꯇꯦꯗ
ꯑꯗꯨꯀꯣ ꯊ꯭ꯔꯤ ꯍꯟꯗ꯭ꯔꯦꯠ ꯊ꯭ꯔꯤ ꯍꯟꯗ꯭ꯔꯦꯠ ꯇ꯭ꯋꯦꯟꯇꯤ ꯈꯛꯇꯅꯤ ꯑꯗꯨ ꯑꯣꯏꯔꯗꯤ ꯑ ꯑꯩꯈꯣꯏꯒꯤ ꯀ꯭ꯂꯥꯁꯃꯦꯠ ꯑꯃꯁꯨ ꯃꯤ ꯑꯅꯤ ꯄꯥꯝꯃꯦ ꯍꯥꯏꯌꯦ ꯃꯈꯣꯏ ꯅꯨꯕꯥꯅꯤꯒ ꯑꯩꯒ ꯑꯗꯨ ꯅꯪꯁꯨ ꯑꯩꯈꯣꯏꯒꯤ ꯑꯩꯥꯒꯤ ꯀ꯭ꯂꯥꯁꯃꯦꯠꯇꯨ ꯀꯨꯝꯌꯥ
ꯅꯠꯇꯦ ꯅꯠꯇꯦ ꯀꯔꯤ ꯂꯥꯎꯒꯦ ꯍꯥꯢꯕ
ꯑꯣ ꯆꯥꯝꯄꯥꯜꯒꯨꯝꯕꯅꯦ
ꯑꯣ ꯐꯥꯕ꯭ꯔꯥ
ꯑꯩꯅ ꯅꯪꯉꯣꯟꯗꯁꯨ ꯏꯟꯁꯇꯥꯒ꯭ꯔꯥꯝꯗ ꯊꯥꯕꯤꯒꯦ ꯍꯥꯢꯅ
ꯍꯣꯏ ꯍꯣꯏ ꯊꯥꯕꯤꯔꯣ
ꯍꯣꯏ ꯑꯗꯣ ꯅꯪꯁꯨ ꯎꯔꯣ ꯌꯦꯡꯉꯣꯀꯣ ꯑꯗꯣ ꯅꯪꯁꯨ ꯄꯥꯝꯔꯦꯗꯤ ꯄꯥꯝꯃꯦ ꯑꯗꯨ ꯑꯣꯏꯔꯦ ꯍꯥꯏꯕꯗꯤꯀꯣ
ꯑꯥ
ꯑꯣꯗꯔ ꯇꯧꯁꯦ
ꯍꯣꯏ ꯌꯥꯏ ꯎꯝ
ꯑꯩꯗꯤ ꯄꯥꯝꯃꯦ ꯑꯗꯨꯒ ꯑꯩꯒꯤ ꯐ꯭ꯔꯦꯟ ꯑꯅꯤꯁꯨ ꯄꯥꯝꯃꯦ ꯍꯥꯏꯌꯦ
ꯑꯣ ꯐꯔꯗꯤ ꯂꯧꯕ ꯌꯥꯏꯅ
ꯍ ꯑꯗꯨꯁꯨ ꯑꯩꯗꯤ ꯀꯂꯔꯗꯨ ꯃꯆꯨꯗꯣ ꯕ꯭ꯂꯦꯛꯅ ꯄꯥꯝꯃꯦ
ꯕꯂꯦꯛꯇꯣ ꯐꯖꯕꯅꯦ ꯍꯣꯢ
ꯕ꯭ꯔꯥꯎꯟ ꯕ꯭ꯔꯥꯎꯟ ꯑꯩꯅ ꯄꯥꯝꯕꯗꯨ ꯕ꯭ꯔꯥꯎꯟ
ꯄꯔꯗꯗꯔ
ꯕ꯭ꯔꯥꯟ
ꯍꯣꯏ
ꯍꯣꯏ ꯑꯗꯨ ꯄꯥꯝꯃꯦ ꯑꯩꯒꯤ ꯐ꯭ꯔꯦꯟ ꯑꯅꯤꯁꯨ ꯄꯥꯝꯃꯦ ꯍꯥꯏꯌꯦ ꯑꯗꯣ ꯃꯤ ꯑꯃꯈꯛꯇ ꯑꯣꯗꯔ ꯇꯧꯔꯗꯤ ꯀꯣ ꯗꯤꯂꯤꯚꯔꯤ ꯆꯥꯔꯖꯅ ꯄꯥꯏꯒꯅꯤ
ꯑꯥ
ꯗꯤꯂꯤꯚꯔꯤ ꯆꯥꯔꯖꯇꯣ ꯁꯤꯛꯁꯇꯤ ꯁꯤꯛꯁꯇꯤꯒꯨꯝꯕ ꯂꯧꯋꯦ
ꯑꯥ
ꯑꯗꯨ ꯑꯣꯏꯔꯗꯤ ꯃꯤ ꯑꯅꯤ ꯑꯍꯨꯝ ꯃꯔꯤꯅ ꯄꯥꯏꯈ꯭꯭ꯔꯗꯤ ꯇꯪꯈꯥꯏ ꯇꯪꯈꯥꯏ ꯇꯧꯔꯁꯨ ꯌꯥꯏ ꯀꯣ꯫
ꯍꯣꯏ ꯍꯣꯏ
ꯑꯗꯨꯅ ꯑꯩꯗꯤ ꯄꯝꯃꯦ ꯑꯗꯨ
ꯈꯪꯇꯦꯇ ꯑꯩꯗꯤ ꯑꯩ ꯈꯪꯗꯦꯗ ꯑꯩꯇꯤꯒꯣ
ꯍꯣꯏ
ꯑꯗꯨꯒꯨꯝꯕ ꯌꯥꯝ ꯐ꯭ꯂꯦꯠ ꯑꯣꯏꯔꯁꯨ ꯄꯥꯝꯗꯦꯕ ꯑꯗꯨ ꯑꯩꯅ꯫ ꯑꯣ ꯃꯤ ꯑꯩ ꯑꯩ ꯏꯁꯥꯅ ꯁ꯭ꯣꯔꯠ ꯑꯣꯏꯕꯒꯤ꯫
ꯍꯣꯏ ꯑꯩꯁꯨꯅꯦ ꯑꯗꯨ ꯑꯣꯏꯔꯁꯨ ꯁꯝꯇꯥꯏꯝꯁꯨ ꯑꯗꯨꯁꯨ ꯑꯗꯨꯒꯨꯝꯕꯁꯨ ꯗꯔꯀꯜꯂꯤꯌꯦ ꯑꯗꯨꯅꯦ
ꯑꯦ ꯍꯣꯏ
ꯎꯝ ꯑꯦꯕ꯭ꯔꯤ ꯇꯥꯏꯝ ꯁꯤꯒꯨꯝꯕ ꯑꯗꯨ ꯀꯩ ꯑꯗꯨꯒꯨꯝꯕꯁꯨ ꯑꯣꯏ
ꯑ ꯅꯠꯇꯦ ꯔꯁ ꯇꯥꯏꯝ ꯑꯦ ꯅꯈꯣꯏꯒꯤ ꯃꯨꯔꯨꯞ ꯅꯨꯄꯤ ꯑꯩꯈꯣꯏꯅ ꯁꯦꯟꯗꯜ ꯋꯦꯔ ꯇꯧꯕꯗꯣ
ꯍꯣꯏ ꯍꯣꯏ
ꯐꯣꯠꯁꯥꯏꯠꯇ ꯆꯠꯄ ꯃꯇꯝꯗ ꯋꯦꯔ ꯇꯧꯋꯦꯅ
ꯍꯣꯏ ꯍꯣꯏ
ꯑꯗꯨ ꯑꯗꯨꯅ ꯄꯥꯝ
ꯑꯗꯨ ꯑꯩꯒꯤ ꯕꯔꯥ
ꯍꯣꯏ ꯍꯣꯏ
ꯑꯗꯨ ꯑꯣꯏꯔꯁꯨ ꯑꯗꯨꯁꯨ ꯂꯩꯌꯦ ꯑꯩꯅ ꯑꯗꯨꯗꯤ ꯑꯗꯨꯗꯤ ꯕ꯭ꯔꯥꯎꯟ ꯑꯩꯅ ꯍꯥꯏꯕꯗꯤꯀꯣ
ꯑ
ꯑꯁ ꯑꯩꯅ ꯅꯪꯉꯣꯟꯗ ꯊꯥꯕꯤꯒꯦ ꯑꯁ ꯑꯩꯅ ꯍꯥꯏꯕꯗꯤ ꯑꯩꯒꯤ ꯍꯧꯖꯤꯛ ꯑꯩꯅ ꯋꯦꯔꯇꯣꯛ
ꯅꯠꯇꯦ ꯑꯗꯨ ꯅꯠꯇꯦꯕ
ꯑꯗꯨꯗꯤ
ꯅꯈꯣꯏꯒꯤ ꯃꯔꯨ ꯅꯨꯄꯤ ꯈꯣꯏꯅ ꯋꯦꯔꯇꯧꯕꯗꯣ ꯑꯁ ꯅꯈꯣꯏꯒꯤ ꯔꯨ ꯅꯈꯣꯏꯒꯤ ꯔꯨꯝꯃꯦꯠ ꯃꯤ ꯑꯍꯨꯝ ꯃꯔꯤ ꯋꯦꯔ ꯇꯧꯕꯗꯣ
ꯍꯣꯏ ꯍꯣꯏ
ꯑꯗꯨꯒꯨꯝꯕꯗꯣ
ꯍꯣꯏ ꯑꯩꯁꯨ ꯑꯗꯨꯅꯦ ꯑꯩꯁꯨ ꯍꯥꯏꯕꯗꯣ ꯑꯩꯒꯤ ꯕ꯭ꯔꯥꯎꯟꯗꯣ ꯑꯅꯤ ꯂꯩꯌꯦ ꯑꯗꯣ ꯑꯃ ꯅꯠ ꯑꯃ ꯅꯠꯇꯦ ꯍꯥꯏꯗꯤ
ꯑꯣꯄꯦꯟ ꯆꯤꯟꯗꯣꯜꯗꯣ
ꯍꯣꯏ ꯍꯣꯏ ꯑꯩꯗꯣ ꯍꯥꯏꯕꯅꯦ ꯑꯣꯄꯦꯟꯅꯦ ꯑꯩꯅ ꯅꯪꯉꯣꯟꯗ ꯑꯃ ꯁꯤꯌꯥꯔ ꯇꯧꯀꯦꯀꯣ ꯅꯣꯏꯅ ꯍꯥꯏꯕꯗꯣ ꯑꯁꯤꯅꯤꯀꯣ ꯅꯍꯣꯏ
ꯑꯣ ꯂꯩꯕ꯭ꯔꯥ
ꯉꯥꯏꯈꯣꯀꯣ ꯎꯝ ꯂꯩꯌꯦ ꯑꯗꯨꯁꯨ
ꯑꯣ
ꯑ ꯍꯧꯖꯤꯛꯇꯨ ꯂꯩꯇ꯭ꯔꯦ ꯃꯈꯣꯏꯒꯤ ꯎꯝ ꯏꯁ꯭ꯇꯣꯔꯤꯗ ꯍꯥꯞꯄꯦ ꯑꯗꯨꯒ ꯇ꯭ꯋꯦꯟꯇꯤ ꯐꯥꯔꯁꯇꯨ ꯂꯣꯏꯔꯗꯤ ꯅ ꯆꯥꯛ ꯁꯨꯔꯦ
ꯑ
ꯑꯗꯣ ꯄꯦꯖꯇꯨ ꯂꯩꯌꯦ ꯑꯗꯨ ꯄꯦꯖꯇꯨ
ꯐꯔꯣ ꯑꯥ
ꯍꯣꯏꯅ ꯏꯕꯤꯖ
ꯑꯗꯨ ꯑꯣꯏꯔꯁꯨ ꯍꯣꯏ ꯑꯗꯨꯁꯨ ꯎꯝ ꯑꯗꯨꯁꯨ ꯐꯔꯗꯨ ꯑꯣꯏꯔꯁꯨ ꯍꯦꯟꯅ ꯍꯧꯖꯤꯛꯇꯣ ꯍꯥꯏꯗꯤ ꯐ꯭ꯂꯦꯠꯇꯨ ꯑꯗꯨ ꯐ꯭ꯂꯦꯠꯇꯨ ꯄꯥꯝꯅꯩꯗꯤ
ꯑꯥ
ꯑꯁ ꯍꯧꯖꯤꯛꯇꯣ ꯑꯗꯨ ꯀꯗꯥꯏꯗ ꯆꯠꯈ꯭ꯔꯦ
ꯑꯣꯋ
ꯎꯕ꯭ꯔꯅꯪ
ꯍꯣꯏ
ꯍꯥꯏꯈ꯭ꯔꯕꯣ
ꯅꯪꯅ ꯍꯥꯏꯕꯗꯨꯔꯥ ꯑꯩꯅ ꯍꯥꯏꯕꯗꯨꯔꯥ ꯅꯪ ꯍꯥꯏꯕꯗꯤ
ꯍꯥꯥ
ꯅꯪ ꯅꯅꯥ ꯈꯥꯏꯕꯗꯨꯔꯥ
ꯍꯣꯏ
ꯅꯪ ꯍꯥꯏꯕ ꯅꯠꯇꯦ ꯑꯩꯅ ꯍꯥꯏꯕꯗꯣ ꯂꯩꯕ꯭ꯔꯥ
ꯂꯩꯑ ꯑꯗꯨ ꯑꯣꯏꯔꯁꯨ ꯀꯗꯥꯗ ꯆꯠꯈ꯭ꯔꯦ ꯍꯧꯖꯤꯛ ꯈꯟꯗ꯭ꯔꯦ
ꯑ ꯍꯥꯏꯗꯤ